ꯇꯥꯕ꯭ꯔꯣ
ꯇꯥꯖꯩꯌꯦ
ꯇꯥꯕ꯭ꯔꯣ
ꯇꯥꯏꯌꯦ
ꯍꯜꯂꯣ
ꯇꯥꯏꯌꯦ ꯇꯥꯏꯌꯦ ꯑꯣ ꯀꯦꯗꯧꯔꯤꯒ‌ꯦ
ꯀꯩꯅꯣ ꯋꯥ ꯉꯥꯡꯉ ꯇꯨꯃꯤꯟꯅ ꯂꯩꯔꯤꯗꯨꯕꯣ ꯉꯥꯎꯔꯕꯣ ꯅꯪ
ꯈꯔ ꯉꯥꯎꯕ꯭ꯔꯥ ꯈꯪꯗ‌ꯦ
ꯎꯝ ꯗꯨꯃꯥꯏ ꯇꯧꯅꯨꯗ
ꯈꯔ ꯉꯥꯎꯕ꯭ꯔꯥ ꯈꯪꯗꯦ ꯈꯪꯗꯦ ꯑꯗꯨꯝ ꯃꯊꯟ ꯉꯥꯡ ꯂꯩꯕꯅꯦ ꯑꯗꯨꯝ
ꯑꯁ ꯑꯩꯖ‌ꯦ ꯁ꯭ꯋꯥꯏꯗ ꯇꯥꯕ꯭ꯔꯣ ꯇꯥꯕ꯭ꯔꯣ ꯂꯩꯔꯒ ꯅꯪꯅ ꯀꯩꯝꯇ ꯈꯨꯝꯔꯛꯇꯕꯗꯣ ꯌꯥꯝ ꯈꯨꯝꯅꯤꯡꯗꯕ ꯃꯥꯜꯂꯦꯗ ꯃꯑꯣꯡꯁꯤꯗꯤ ꯑꯗꯨꯃꯥꯏ ꯇꯧꯅꯣ
ꯇꯧꯖꯔꯣꯏꯌꯦ ꯑꯗꯨꯗꯤ ꯍꯨꯖꯤꯛꯇꯤ ꯇꯧꯔꯔꯣꯏꯌꯦ
ꯎꯝ ꯅꯪ ꯑꯗꯨꯃꯥꯏꯅ ꯇꯧꯔꯗꯤꯀꯣ ꯑꯩ ꯁꯥꯎꯔꯛꯀꯅꯤ
ꯁꯥꯎꯅꯨ ꯁꯥꯎꯅꯨ
ꯌꯥꯝ ꯊꯨꯅ ꯁꯥꯎꯕ ꯐꯠꯇꯕꯅꯤ
ꯁꯥꯎꯋꯣ ꯁꯥꯎꯋꯣ ꯀꯩꯝꯇ ꯀꯥꯟꯅꯗꯕꯅꯦ ꯑꯗꯨꯃꯥꯏ ꯍꯥꯏꯗꯣꯏꯅꯤ ꯅꯪꯁꯤꯗꯤꯀꯣ
ꯑ ꯑ ꯑꯗꯨꯅꯤꯅꯦ
ꯁꯥꯎꯔꯒ ꯀꯩꯝ ꯀꯥꯟꯅꯗꯕꯅꯤꯗ ꯁꯣꯝꯕꯨ ꯀꯩꯗꯧꯔꯤꯅꯣ
ꯐꯝꯂꯤꯌꯦ ꯐꯝꯂꯒ
ꯀꯩꯅꯣ ꯐꯝꯕ ꯈꯇꯔꯥ ꯄꯥꯏꯌꯣꯗꯅ ꯀꯩꯅꯣ ꯄꯥꯏꯕ ꯍꯩꯔꯕ꯭ꯔꯣ
ꯄꯥꯏꯒꯦ ꯈꯜꯂꯤ
ꯑꯩꯈꯣꯏꯁꯨ ꯅꯣꯏꯁꯨ ꯑꯗꯨꯋꯥꯏꯗꯗꯤ ꯅꯣꯡ ꯆꯨꯗꯕ꯭ꯔꯣ ꯉꯁꯤ
ꯍꯧꯖꯤꯛ ꯈꯔ ꯈꯔ ꯆꯨꯏꯅꯦ ꯑꯃꯨꯛꯀ
ꯑꯁ ꯅꯪ ꯅꯣꯡ ꯆꯨꯔꯗꯤ ꯄꯥꯏꯕ ꯀꯩꯁꯨ ꯅꯨꯡꯉꯥꯏꯔꯣꯏꯀꯣ
ꯑꯗꯨꯅꯦ ꯅꯣꯡꯒ ꯂꯣꯏꯃꯛ ꯆꯣꯠꯗꯅꯀꯣ
ꯎꯝ ꯇꯥꯔꯛꯀꯦ
ꯑꯥꯗꯅ
ꯎꯝ ꯅꯣꯡ ꯆꯨꯕ ꯃꯇꯝꯗꯗꯤ ꯄꯥꯏꯒꯅꯨ ꯄꯥꯏꯅꯨ
ꯄꯨꯈ꯭ꯔꯤꯗ ꯇꯔꯥꯗꯤ ꯃꯌꯥꯝ ꯐꯥꯢꯌꯦ ꯑꯁ ꯅꯂꯥꯗꯗꯤ ꯇꯜꯂꯦꯍꯦ
ꯑꯗꯨꯅꯦꯕꯥ
ꯇꯨꯔꯦꯟꯗꯩ ꯇꯔꯗꯤ ꯐꯖꯅ ꯏꯔꯣꯢꯒꯤꯕ ꯌꯥꯕꯀꯣ
ꯎꯝ ꯅꯪ ꯏꯔꯣꯏꯕ ꯍꯩꯕ꯭ꯔꯣꯅꯦ
ꯑꯦꯁ ꯏꯔꯣꯏꯕꯗꯤ ꯐꯖꯅ ꯍꯩꯈ꯭ꯔꯖꯥꯅꯤ ꯢꯔꯣꯢꯗꯤ ꯏꯔꯣꯏꯕꯗꯤ
ꯈꯣꯏꯗꯤ ꯍꯩꯔꯦ
ꯢꯁ ꯢꯔꯣꯢꯕꯗꯤ ꯍꯦꯛꯇ ꯍꯩꯃꯟꯗꯅ ꯀꯣꯂꯦꯖꯀꯤ ꯕꯥꯎ ꯀꯣꯂꯦꯖꯀꯤ ꯍꯦꯛꯇ ꯌꯥꯎꯒꯦ ꯇꯧꯕ ꯃꯇꯝꯗ ꯀꯣꯂꯦꯖ ꯀꯣꯂꯦꯖꯀꯤ ꯇꯤꯝꯗ ꯌꯥꯎꯒꯦ ꯇꯧꯕ ꯃꯇꯝꯗ
ꯍꯦꯛꯇ ꯑꯩꯈꯣꯏ ꯂꯥꯛ ꯑꯩ ꯂꯥꯛꯄ ꯃꯇꯝꯗ ꯁ꯭ꯋꯤꯝ ꯁ꯭ꯋꯤꯝꯄꯨꯜ ꯁꯦꯝꯕ ꯈꯛꯇ ꯑꯣꯏꯕ ꯗꯨꯒꯤ
ꯌꯥꯎꯗ꯭ꯔꯦꯅꯦ ꯢꯂꯦꯛꯁꯟ ꯅꯨꯃꯤꯠꯇꯣ ꯆꯠꯇꯕ ꯑꯗꯨꯒꯤ
ꯑꯗꯣ ꯅꯪꯁꯦ ꯍꯩꯃꯜꯂꯦ ꯌꯥꯎꯕꯨ ꯌꯥꯎꯅꯨ ꯍꯥꯏꯔꯝꯗꯣꯏ ꯃꯥꯥꯟꯂꯦꯗ ꯎꯝ ꯁꯨꯝꯕꯨ ꯀꯣꯂꯦꯖ ꯀꯥꯔꯒ ꯂꯩꯕ꯭ꯔꯣꯅꯦ
ꯑꯥ ꯑꯇꯨꯝ ꯍꯥꯏꯒꯦꯔꯥ ꯍꯥꯏꯕ ꯃꯇꯝꯗ ꯑꯩꯅ ꯂꯥꯛ
ꯍꯣꯏꯅꯦ ꯀꯔꯤꯒꯤꯅꯣ ꯅꯪꯒꯤ ꯑꯝ ꯃꯈꯣꯟꯁꯨ ꯐꯖꯟꯅ ꯇꯥꯗꯦ ꯀ‌ꯦꯗꯧꯕ ꯖꯥꯠ ꯅ‌ꯣ ꯎꯝ
ꯑꯩꯗꯤ ꯐꯖꯟ ꯇꯥꯏꯗ
ꯈꯪꯗ꯭ꯔꯦꯗ ꯑꯗꯨ ꯌꯧꯔꯗꯤ
ꯅꯣꯡꯒꯤ ꯃꯈꯣꯟꯅꯔ ꯈꯪꯗꯦꯅꯦ ꯑꯩꯗꯤ ꯒꯦꯔꯦꯖꯇ ꯂꯩꯕ ꯑꯗꯨꯒꯤꯅꯦ
ꯇꯧꯅꯨ ꯇꯧꯅꯨꯀꯣ ꯑꯩ ꯐꯖꯅ ꯍꯦꯛ ꯍꯦꯛꯀ ꯇꯥꯗꯦ ꯑꯩꯗꯤ ꯀꯣ ꯇꯗ꯭ꯔꯗꯤ ꯑꯗꯨꯝ ꯄꯉꯥꯡꯗ ꯉꯥꯡꯔꯛ ꯀꯅꯤꯀꯣ
ꯌꯥꯏ ꯑꯩꯖꯨ ꯑꯩꯅꯦ ꯍ‌ꯦꯛ ꯈꯨꯝꯕꯤꯔ ꯂꯣꯏ
ꯎꯝ ꯑꯩꯗꯤ ꯗꯨꯝ ꯉꯥꯡꯅꯤ
ꯉꯥꯡꯁꯤꯂꯨ ꯁꯤꯅꯦ ꯈꯣꯝꯕꯣꯝꯕꯤꯒꯤꯖꯤꯅ‌ꯦ ꯂꯩ
ꯎꯝ ꯋꯥ ꯉꯥꯡꯃꯟꯕꯗ ꯏꯁ ꯏꯁꯥꯒꯁꯨ ꯌꯥꯗ꯭ꯔꯦ ꯀꯪꯇ꯭ꯔꯤꯛ ꯀꯪꯈ꯭ꯔꯦ ꯎꯝ ꯑꯩ ꯉꯝꯖꯗꯔꯦꯀꯣ ꯋꯥ ꯉꯥꯡꯕꯁꯦ
ꯁꯔꯨ ꯈꯇ ꯉꯥꯏꯔꯕꯣ
ꯈꯔ ꯂꯩꯔꯗꯤ ꯁꯔꯨꯈꯣꯏꯁꯨ ꯂꯣꯏ ꯄꯥꯏꯈ꯭ꯔꯅꯤ
ꯑꯗꯨꯅꯤꯅꯦ
ꯍꯧꯖꯤꯛꯕꯨꯗꯤ ꯁꯔꯨꯕꯨꯗꯤ ꯂꯦꯝꯃꯤꯕ ꯈꯔ ꯂꯩꯔꯗꯤ ꯏꯁ ꯁꯔꯨ ꯁꯨꯝ ꯂꯣꯏ ꯃꯥꯡꯗꯣꯏ ꯃꯥꯜꯂꯦ ꯀꯤꯕ ꯑꯃꯥ ꯌꯥꯎꯔꯛꯏꯗ
ꯀꯤꯗꯥꯏꯗꯤ ꯈꯔ ꯑꯝ ꯆ‌ꯦ ꯂꯥꯎꯅ ꯏ ꯗꯁꯨ ꯈꯪꯗꯔ‌ꯦ ꯉꯍꯥꯟꯅ ꯉꯥꯡꯁꯤꯜ ꯂꯁꯨ ꯗꯨꯝ ꯌꯥꯎꯒꯗ‌ꯣꯏꯗ ꯀꯩꯅꯣ
ꯇꯟꯖꯥ ꯁꯤꯗ ꯀꯗꯥꯏ ꯒꯤ ꯂꯥꯛꯄꯔ ꯈꯪꯗ‌ꯦ ꯁꯤ
ꯇ‌ꯦꯜꯂ‌ꯦꯗ
ꯑꯅꯤ ꯀꯨꯜꯂꯣ
ꯀꯣꯏꯕ ꯆꯠꯂꯨꯅꯦ ꯀꯩꯅꯣ ꯌꯨꯝꯗ ꯂꯩꯕ ꯃꯥꯜꯂꯦꯅꯦ ꯅꯪꯗꯤ
ꯌꯨꯝ ꯂꯩꯕꯅꯦ ꯇꯟꯖ ꯖꯤꯗ ꯑꯉꯥꯡ ꯃꯆꯥ ꯄꯥꯏꯔꯛꯇꯅ ꯃꯅꯤꯡꯗꯒꯤ
ꯀꯣꯏꯕ ꯆꯠꯂꯣ
ꯑꯁ ꯅꯣꯡ ꯇꯥꯔ‌ꯦ ꯑꯩꯕꯨ ꯀꯃꯥꯏꯟ ꯀꯣꯏꯕ ꯆꯠꯀ‌ꯦꯔꯣ ꯍꯨꯖꯤꯛꯒ‌ꯣ
ꯀꯩꯅꯣ ꯅꯣꯡ ꯇꯥꯔꯁꯨ ꯅꯪꯅ ꯆꯠꯂꯗꯤ ꯑꯗꯨꯝ ꯆꯠ ꯆꯠꯅꯤꯡꯗꯤ ꯆꯠꯄ ꯌꯥꯏꯗꯅ
ꯑꯗꯨꯅꯦ ꯑꯩ ꯄꯥꯥꯏꯒꯗꯧꯔꯤꯅꯦ ꯆꯠꯄ ꯍꯩꯔꯦꯕ ꯄꯏꯒꯗꯧꯔꯤꯅꯦ ꯅꯣꯡ ꯇꯥꯕꯨ ꯅꯂꯥ ꯇꯥꯗꯤ ꯀꯝꯗꯧ ꯗꯧꯕ
ꯀꯌꯥꯃꯨꯛ ꯅꯝꯊꯤ ꯅꯤꯀ‌ꯣ ꯅꯂꯥꯗ ꯇꯥꯁꯜꯂꯗꯤ
ꯅꯂꯥ ꯑꯗꯨꯗꯁꯨ ꯏꯁꯤꯡ ꯉꯛꯇ ꯑꯣꯏꯕ ꯑꯣꯏꯔꯤ ꯐꯥꯕ ꯃꯅꯤꯡꯗꯒꯤ ꯃꯅꯤꯡꯗꯒꯤ ꯍꯜꯂꯛꯄ ꯅꯂꯥ ꯇꯥꯔꯗꯤ ꯕꯦꯔꯥꯗ ꯀꯥꯗ꯭ꯔꯣ
ꯑꯗꯨꯅꯦ ꯑꯗꯨꯅꯦ ꯑꯍꯥ ꯉꯁꯤꯗꯤ ꯀꯣꯏ ꯀꯣꯏꯕ ꯆꯠꯇꯣꯏꯕ ꯅꯨꯃꯤꯠꯅꯦ
ꯀꯣꯏꯕ ꯆꯠ ꯅꯣꯡ ꯇꯥꯕ꯭ꯔꯣ ꯅꯣꯏꯗꯨꯕꯣ
ꯑꯈꯣꯏ ꯍꯧꯖꯤꯛ ꯍꯧꯖꯤꯛꯄꯨꯗꯤ ꯅꯣꯡ ꯇꯥꯗꯦꯕ ꯅꯣꯡ ꯃꯪꯔꯒ ꯂꯩꯌꯦ
ꯑ
ꯑꯩꯗꯤ ꯉꯁꯤꯗꯤ ꯀꯩꯅꯣ ꯇꯧꯕ ꯑꯈꯣꯏ ꯂꯥꯏꯁꯪ ꯀꯥꯕꯗꯣ ꯑꯈꯣꯏꯗꯤꯠ ꯊꯦꯡꯅ ꯀꯥꯏꯑꯕ ꯑꯗꯣ ꯊꯦꯡꯅ ꯍꯜꯂꯛꯑꯦ ꯍꯧꯖꯤꯛ ꯑꯁ ꯍꯧꯖꯤꯛ ꯋꯥꯏꯗ ꯉ‌ ꯑꯣꯏꯔꯤ ꯍꯜꯂꯛ ꯄꯗꯣ ꯈꯔ ꯂꯩꯔꯗꯤ ꯀꯩꯅꯣꯃ ꯀ ꯆꯠꯅꯤꯡꯉꯥꯏ ꯂꯩꯑꯦꯕꯀꯣ
ꯎꯝ
ꯑꯗꯨꯒꯤ ꯑꯗꯨ ꯅꯠꯇ꯭ꯔꯗꯤ ꯏꯁ ꯉꯁꯥꯏꯅ ꯀꯣꯏꯕ ꯆꯠꯈ꯭ꯔꯅꯤ
ꯉꯁꯤ ꯂꯩꯁꯩ ꯆꯠꯄꯔꯣ ꯈꯔ ꯀꯪꯕꯗꯣ ꯈꯔ ꯈꯪꯕ꯭ꯔꯣ ꯉꯁꯤꯕꯣ ꯋꯥ ꯉꯥꯡ ꯃꯥꯜꯂꯦ ꯍꯥꯏꯅ ꯍꯥꯏ
ꯑꯩꯕꯨ ꯀꯥꯎꯕꯨ ꯀꯥꯎꯌꯤꯌꯦ ꯑꯗꯨ ꯅꯪ ꯉꯁꯥꯏ ꯍꯩꯔꯝꯃꯗꯤ ꯐꯥꯗꯣꯏꯕ
ꯑꯗꯨꯅꯦ ꯂꯥꯏꯁꯪ ꯑꯩꯉꯣꯟꯗ ꯍꯥꯟꯅ
ꯑꯁ ꯑꯗꯨꯅꯦꯕ ꯑꯩꯅ ꯁꯣꯏꯕ ꯇꯥꯑꯅꯦ ꯁꯤꯗꯗꯤ ꯉꯁꯤ ꯀꯣ ꯂꯥꯏꯁꯪ ꯀꯥꯕꯗꯨ ꯑꯩ ꯇꯨꯅꯤꯡꯃꯟꯗꯨꯅꯀꯣ ꯎꯏꯒꯦ ꯎꯏꯒꯦ ꯇꯥꯎꯕ ꯑꯁ ꯂꯣꯏꯔꯦꯍꯦ
ꯑꯨꯏꯔꯝꯒꯅꯤ ꯋꯥꯈꯜꯒ ꯆꯪꯂꯝ ꯃꯣꯏꯕ
ꯑꯦ ꯆꯪꯕꯨꯗꯤ ꯆꯪꯉꯦ ꯉꯁꯤꯕꯨꯗꯤ ꯈꯔ ꯐꯩꯌꯦꯕ ꯑꯁ ꯅꯍꯥꯟꯒꯩꯗꯣꯀꯣ ꯅꯣꯡꯃꯀꯣ ꯈ꯭ꯋꯥꯏꯗꯒꯤ ꯃꯃꯥꯡꯗ ꯐꯝꯔꯒ ꯑꯩꯗꯣ ꯈꯥꯡꯕ ꯉꯝꯗ꯭ꯔꯕꯒꯤ ꯎꯏꯔꯕꯅꯦ ꯑꯁ ꯃꯤꯅꯀꯣ ꯎꯔꯝꯃꯗꯤ ꯎꯔꯝꯃꯅꯤ ꯋꯔ ꯑ ꯀꯩꯅꯣꯗꯤ ꯋꯥꯔꯤ ꯑ ꯉꯥꯡꯕ ꯈꯣꯏꯗꯤ ꯑꯁ ꯃꯃꯥꯡꯗ ꯐꯝꯕ ꯈꯣꯏꯗꯤ ꯎꯔꯝꯃꯅꯤ
ꯁꯣꯏꯗ꯭ꯔꯦꯅꯦ ꯀꯃꯥꯏꯅ ꯎꯔꯣꯏꯗꯕ
ꯎꯔꯅꯤ ꯑꯁ ꯑꯩꯗꯤ ꯑꯨꯏꯕꯨ ꯑꯨꯏꯒꯟꯕꯅꯦ ꯑꯁ ꯃꯤꯅ ꯍꯥꯏꯕꯗꯣ ꯇꯥꯗ꯭ꯔꯣ ꯑ ꯏꯄꯥꯒꯤ ꯌꯨꯝꯗ ꯇꯨꯝꯗ꯭ꯔꯒ ꯀꯗꯥꯏꯗ ꯇꯨꯝꯒꯅꯤ ꯍꯥꯏꯕꯗꯣ
ꯑꯗꯨꯕꯨꯗꯤ ꯆꯨꯝꯃꯤꯅꯦ
ꯏꯄꯥꯒꯤ ꯌꯨꯝ ꯑꯣꯏꯕ ꯑꯗꯨꯝ ꯇꯨꯝ ꯄꯣꯊꯥꯕꯗꯣ ꯅꯨꯡꯉꯥꯏꯕ ꯃꯥꯜꯂꯦ
ꯉꯥ ꯑꯋꯥꯕꯁꯤꯡ ꯂꯥꯛꯑꯣ ꯑꯩꯉꯣꯟꯗ ꯍꯥꯏꯔꯤꯗꯨ ꯅꯪ ꯑꯋꯥꯐꯝꯗ ꯑꯋꯥ ꯕꯒꯤ ꯁꯠꯄꯅꯦꯕ ꯅꯠꯇ꯭ꯔꯣ ꯅꯪ
ꯍꯣꯏ ꯑꯋꯥꯕꯁꯤꯡ ꯄꯣꯊꯥꯅꯕ ꯂꯥꯛꯑꯣ ꯍꯥꯏꯕ ꯆꯠꯂꯒ ꯄꯣꯊꯥꯔꯨꯔꯦ
ꯂꯨꯝꯕ ꯀꯥꯁꯦ ꯅꯪ ꯄꯨꯔꯛꯇꯅ ꯄꯣꯊꯥꯔꯝꯃꯅꯦꯕ ꯑꯗꯨꯅ
ꯑꯗꯨꯅꯦ ꯑꯁ ꯉꯔꯥꯡ ꯅꯨꯡꯗꯥꯡꯗꯣ ꯈꯔ ꯊꯦꯡ ꯄꯨꯝꯕꯒꯤꯅꯦ ꯑꯩ
ꯈꯣꯡꯒꯥꯎꯕꯤ ꯌꯦꯡꯕ꯭ꯔꯣ ꯉꯔꯥꯡꯗꯣ
ꯌꯦꯡꯗꯦꯗ ꯑꯗꯨꯝ ꯋꯥꯔꯤ ꯁꯥꯔꯤꯉꯩꯗꯀꯣ
ꯑꯥ
ꯇꯣꯂꯣꯞ ꯑꯃꯨꯛ ꯄꯥꯝꯕꯒꯤꯀꯣ ꯑꯩꯅ ꯋꯥꯔꯤ ꯑꯗꯨꯝ ꯁꯥꯟꯅꯔꯒ ꯂꯩꯈ꯭ꯔꯕ
ꯑꯗꯨꯅꯦ ꯆꯤꯟꯗꯣ ꯂꯦꯄꯔꯝꯃꯣꯏꯕ
ꯑꯩꯁꯦꯀꯣ ꯇꯨꯝꯕ ꯃꯇꯝꯗ ꯁꯨꯝ ꯃꯪꯗꯁꯨꯨꯝ ꯉꯥꯡꯉꯒ ꯂꯩꯕ ꯃꯥꯜꯂꯦꯗ
ꯑꯣꯏꯔꯝ ꯑꯣꯏꯔꯝꯒꯅꯤ
ꯏꯁ ꯃꯪꯗꯀ ꯇꯥꯕ꯭ꯔꯣ ꯇꯥꯕ꯭ꯔꯣ ꯀꯥꯏ ꯇꯧꯅꯦꯕ
ꯇꯞꯅ ꯉꯥꯡꯉꫭ ꯀꯥꯏꯅ ꯃꯕꯗꯀꯥꯁꯦ ꯇꯨꯝꯅ ꯃꯇꯝꯗ ꯀꯥꯁꯦ ꯇꯧꯔꯝꯒꯅꯤꯅꯦ
ꯇꯧꯔꯝꯅꯤ ꯑꯦꯁ ꯊꯪꯅꯕ ꯈꯣꯏꯗ ꯍꯪꯔꯗꯤ ꯈꯪꯅꯤ ꯏꯁ ꯐꯖꯅ ꯇꯥꯗꯦꯅꯦ ꯀꯥꯏꯒꯣ ꯇꯧꯔꯝꯗꯣꯏ ꯃꯥꯜꯂꯦ
ꯇꯧꯔꯃꯒꯅꯤꯌꯦ ꯀꯔꯤ ꯑꯦꯟꯁꯥꯡ ꯆꯥꯔꯦ ꯀꯥꯏ
ꯑꯩ ꯄꯥꯡꯒꯜ ꯂꯩꯇꯔꯦ ꯀꯥꯏ
ꯑꯗꯨꯒꯤ ꯃꯥꯜꯂꯦꯕ ꯍꫭꯏ
ꯍꯗꯨ ꯈꯛꯇ ꯉꯏꯔꯦ ꯑꯩ ꯁꯨꯞꯀ ꯌꯦꯟ ꯒꯤ ꯃꯍꯤꯗꯨ ꯆꯥꯅꯤꯡꯉꯤ ꯀꯥꯏꯅ
ꯑꯗꯨꯗꯤ ꯁꯨꯞ ꯍꯥꯏ ꯍꯥꯏꯗ꯭ꯔꯤꯗ ꯑꯗꯨꯝ ꯋꯥꯔꯤꯕꯨꯗꯤ ꯁꯥꯏꯑꯦ ꯑꯗꯨ ꯑꯣꯏꯔꯁꯨ ꯑꯗꯨꯗꯤ ꯑꯩ ꯁꯨꯞꯄꯟ ꯄꯟꯗ꯭ꯔꯤꯗ
ꯑꯥ ꯑꯥ ꯑꯩ ꯑꯩꯒꯤ ꯋꯥꯈꯜ ꯍꯥꯏꯕꯅꯤꯅꯗ ꯑꯗꯨꯃꯥꯏꯅ ꯍꯥꯏꯔꯝꯒꯅꯤ ꯍꯥꯏꯕꯅꯤꯅ ꯃꯣꯃꯣ ꯆꯥꯅꯤꯡꯉꯦ ꯀꯥꯏꯅꯒ
ꯑ ꯑꯗꯨꯁꯨ ꯍꯥꯏꯗ꯭ꯔꯤ ꯑꯩꯅ ꯈ꯭ꯋꯥꯏꯗꯒꯤ ꯍꯥꯏꯕ ꯋꯥꯍꯩꯁꯦ ꯇꯥꯕ꯭ꯔꯣ ꯇꯥꯕ꯭ꯔꯣꯁꯦ
ꯑꯗꯨꯅꯤꯅꯦ ꯍꯧꯖꯤꯛ ꯈꯛꯇꯐꯥꯎ ꯃꯔꯤ ꯑꯍꯨꯝ ꯃꯔꯤ ꯃꯉꯥꯔꯛ ꯍꯥꯏꯅꯤ ꯑꯗꯨꯝ
ꯍꯥꯏꯈꯤꯅꯤ ꯅꯪ ꯃꯁꯤꯡ ꯄꯥꯔꯗꯤꯀꯣ ꯌꯥꯝꯅꯦ ꯑꯩꯅ ꯉ ꯑꯃ ꯑꯩꯅ ꯑꯗꯨꯝ ꯉꯥꯡꯕꯗꯣ
ꯍꯧꯖꯤꯛꯐꯥꯎ ꯃꯉꯥ ꯍꯦꯟ ꯍꯥꯏꯔꯤꯕꯨ
ꯎꯝ
ꯑꯗꯣ ꯋꯥꯀꯤꯡ ꯆꯠꯀꯦ ꯍꯥꯏꯕ꯭ꯔꯣ ꯉꯁꯤꯗꯨꯕꯣ
ꯀꯩꯅꯣ ꯀꯩꯅꯣꯝꯃ ꯂꯩꯕ ꯑꯩꯁꯨ ꯁꯨ ꯍꯥꯏꯕ ꯍꯩꯇꯦ ꯀꯩꯅꯣꯝꯃ ꯂꯩꯌꯦꯕ ꯄꯨꯡ ꯑꯍꯨꯝ ꯑꯗꯨꯋꯥꯏꯗ
ꯑꯣ ꯑꯗꯨꯗ꯭ꯔꯣ
ꯍꯣꯏ ꯑꯗꯨꯗ ꯑꯗꯨꯗꯨꯗ ꯌꯥꯎꯒꯦ ꯇꯧꯕ
ꯑꯗꯨꯗꯨꯅꯦ ꯑꯩꯒ ꯈꯜꯂꯤꯝꯅꯦ ꯑꯖꯨ ꯑꯗꯨ
ꯑꯁ ꯅꯪꯁꯤꯗꯤ ꯍꯩꯃꯟꯗꯅꯀꯣ
ꯍꯩꯕꯅꯦ ꯅꯪ ꯑꯗꯨ ꯋꯥꯍꯩꯗꯨ ꯑꯩ ꯈꯪꯈ꯭ꯔꯦꯕ
ꯅꯪꯗꯤ ꯍꯩꯕ ꯃꯆꯥꯅꯤꯅ ꯁꯤꯡꯈ꯭ꯔꯕ ꯃꯆꯥꯅꯤꯅꯀꯣ
ꯁꯤꯡꯕꯅꯦ
ꯍꯦꯛꯇ ꯍꯥꯏꯗꯤꯒꯩꯗ